ꯀꯩꯗꯧꯔꯝꯃꯤꯅꯣ
ꯏꯆꯦ ꯁꯨꯝ ꯂꯩꯔ ꯐꯝꯃꯝꯃꯤꯅꯦ ꯏꯆꯦꯗꯤ ꯀꯩꯗꯧꯔꯝꯃꯤꯅꯣ
ꯑꯩꯁꯨ ꯍꯤꯞꯄꯝꯃꯤꯅꯤ ꯐꯦꯜ ꯌꯥꯏꯔꯒ ꯉꯁꯤꯗꯤ ꯅꯣꯡ ꯃꯪꯕꯣꯏ ꯀꯩꯕꯨꯣꯏ ꯇꯧꯋꯦ ꯑꯗꯨꯅ ꯀꯩꯅꯣ ꯇꯧꯋꯦ ꯋꯦꯗꯔꯁꯦ ꯌꯥꯝ ꯀꯟꯅ ꯁꯥꯕ ꯑꯣꯏꯗꯦ ꯅꯨꯡꯉꯥꯏ ꯈꯔ ꯅꯨꯡꯉꯥꯏ ꯅꯍꯥꯟꯈꯩ ꯁꯥꯕꯗ ꯁꯥꯕꯗꯥ ꯎꯝ
ꯉꯁꯥꯏꯗꯤ ꯈꯔꯕꯨ ꯇꯥꯔꯝꯃꯤ
ꯑꯥ ꯅꯣꯡꯗꯣ
ꯎꯝ
ꯍꯧꯖꯤꯛꯀꯥꯟꯁꯤꯕꯨ ꯀꯩꯀꯩ ꯏꯟꯖꯥꯡ ꯆꯥꯔꯤꯒꯦ
ꯑꯁ ꯍꯧꯖꯤꯛꯀꯥꯟꯅ ꯏꯟꯖꯥꯡ ꯍꯧꯖꯤꯛꯁꯦꯈꯪꯗꯦ ꯀꯩꯅꯣ ꯈꯔ ꯈꯥꯃꯦꯟ ꯁꯤꯟꯕꯤꯒꯨꯝꯕ ꯑꯗꯒꯤ ꯃꯥꯏꯔꯦꯟꯒꯨꯝꯕ ꯑꯗꯒꯤ ꯕꯤꯟꯁꯀꯨꯝꯕ ꯈꯔ ꯆꯥꯔꯤꯗ ꯏꯁꯦ ꯏꯆꯦ ꯍꯣꯏꯗꯤ ꯀꯩꯀꯩ ꯆꯥꯔꯤꯒꯦ
ꯑꯩꯈꯣꯏꯁꯨ ꯆꯞ ꯃꯥꯟꯅꯩꯗ ꯈꯥꯃꯦꯟꯁꯦ ꯌꯥꯝ ꯆꯥꯔꯦ ꯈꯥꯃꯦꯟ ꯆꯥꯕ ꯃꯇꯨꯡꯗꯗ ꯈꯤꯔꯦ
ꯑꯗꯨ
ꯈꯥꯃꯦꯟ ꯆꯥꯕꯁꯦ ꯄꯦꯜꯂꯦ ꯍꯥꯏꯕ ꯎꯝ ꯑꯗꯣ ꯀꯥꯡꯍꯧ ꯆꯥꯕꯗꯤ ꯍꯥꯎꯋꯦ ꯉꯁꯥꯏ ꯀꯥꯡ ꯍꯣꯡꯉꯧꯋꯦ ꯈꯥꯃꯦꯟꯗꯣ ꯈꯥꯃꯦꯟꯗꯣ ꯍꯋꯥꯏ ꯃꯪꯒꯟꯗ ꯀꯥꯡ ꯍꯣꯡ ꯉꯧꯋꯦ ꯑꯗꯨꯗꯤ ꯍꯥꯎꯋꯤꯅꯦ
ꯎꯝ ꯍꯥꯎꯋꯦ
ꯀꯨꯏꯅ ꯊꯝꯕꯁꯨ ꯌꯥꯗꯕ ꯍꯧꯖꯤꯛꯀꯥꯟꯗꯤꯦ ꯁꯥꯒꯠꯂꯛꯄꯅꯤꯅꯅꯦ ꯍꯦꯛꯇ ꯄꯠꯁꯤꯜꯂꯛꯄ ꯍꯟꯖꯥꯡ ꯀꯩꯀꯥꯁ
ꯑꯗꯨꯅꯦ ꯃꯌꯥꯝ ꯂꯩꯁꯟꯟꯕꯁꯨ ꯌꯥꯗꯕ
ꯃꯌꯥꯝ ꯂꯩꯁꯜꯂꯒꯅ ꯑꯃꯨꯛ ꯄꯠꯄ ꯇꯧꯔꯤꯁꯦ
ꯑꯩꯈꯣꯏꯁꯤꯗ ꯍꯧꯖꯤꯛꯀꯥꯟꯗꯤ ꯁꯥꯒꯠꯂꯛꯄꯒꯤ ꯆꯥꯛ ꯆꯥꯅꯤꯡꯗꯕꯤ ꯈꯣꯠꯇꯕꯤ ꯈꯔꯁꯨ ꯇꯕꯀꯣ
ꯎꯝ ꯍꯧꯖꯤꯛꯅ ꯈꯔ ꯐꯔꯦ ꯁꯤꯗꯒꯤ ꯈꯔ ꯍꯦꯟꯖꯜꯂꯗꯤꯅꯦ ꯑꯃꯨꯛꯀ ꯍꯦꯟꯅ ꯆꯥꯅꯤꯡꯉꯔꯣꯏ
ꯆꯅꯤꯅꯔ
ꯑꯗꯣ ꯑꯩꯅ ꯑꯉꯛꯄ ꯑꯃ ꯂꯩ ꯑꯩꯈꯣꯏꯁꯦ ꯌꯦꯡꯕꯅ ꯏꯌꯥꯡ ꯌꯥꯝ ꯈꯪꯅꯤꯡꯗ꯭ꯔꯥ ꯀꯥꯂꯦꯟ ꯁꯥꯗꯕꯁꯤꯗ ꯆꯥꯕ ꯌꯥꯗꯦ ꯍꯥꯏꯕꯁꯤꯗ ꯏꯌꯥꯡꯁꯦ ꯀꯪꯖꯗ꯭ꯣꯏꯅꯦꯕ
ꯑꯗꯣ ꯏꯆꯦ ꯏꯦ ꯍꯧꯧꯂꯛꯍꯣꯏ ꯃꯌꯥꯝꯒꯪꯕꯁꯤꯅ ꯑꯃꯨꯛ ꯆꯥꯕ ꯌꯥꯗ꯭ꯔꯤꯅꯦ
ꯍꯨꯝ ꯍꯨꯝ ꯍꯨꯝ ꯍꯨꯝ ꯑꯗꯨ ꯅꯕꯗꯤ ꯑꯩꯈꯣꯏꯗꯁꯨ ꯆꯥꯕ ꯌꯥꯗ꯭ꯔꯒ ꯏꯔꯥꯡꯁꯦ ꯈꯔ ꯈꯪꯖꯂꯗꯤ ꯐꯗꯕꯅꯦ ꯍꯥꯏꯕ
ꯑ
ꯅꯣꯏꯕꯨꯗꯤ ꯅꯌꯥ ꯀꯪꯕꯅꯤꯅ ꯐꯦꯕ
ꯏꯆꯦ ꯍꯟꯗꯛ ꯀꯟꯅ ꯈꯜꯂꯤ ꯑꯩꯈꯣꯏꯁꯦ ꯎꯝ ꯑꯃ ꯄꯨꯛꯁꯦ ꯅꯣꯊꯠꯄꯤ ꯃꯤ ꯑꯣꯏꯑꯕ ꯑꯩꯈꯣꯏꯁꯦ ꯄꯨꯛ ꯅꯣꯏꯗꯕ ꯃꯤ ꯑꯣꯏꯗꯦꯕ ꯅꯣꯏꯔꯀꯥꯟꯗ
ꯑ
ꯄꯁꯤꯅ ꯃꯤꯖꯦꯋꯥꯏ
ꯑ ꯃꯣꯏꯅꯤꯡꯗꯨꯗꯣ ꯐꯔꯕꯅꯦꯕꯦꯝ
ꯍꯣꯏ ꯌꯥꯝ ꯅꯣꯏꯔꯦ ꯅꯣꯏ ꯌꯦꯡꯗꯦꯕꯀꯣ ꯑꯗꯣ ꯈꯤꯇꯪꯗꯤ ꯍꯥꯏꯗꯤ ꯍꯦꯜꯗꯤ ꯑꯣꯏꯕ ꯃꯥꯟꯗꯕꯗꯨꯗꯤ ꯄꯥꯝꯗꯦꯕ ꯈꯤꯇꯪ ꯅꯣꯏꯔꯒ ꯍꯦꯛ ꯌꯦꯡꯕꯗ ꯂꯩꯗꯅ ꯍꯥꯏꯗꯤ ꯈꯤꯇꯪ ꯏꯁꯥꯁꯦ ꯐꯤꯠ ꯑꯣꯏꯔꯗꯤ ꯑꯃꯨꯛ ꯐꯉꯅ
ꯑꯩꯈꯣꯏꯗꯤ ꯍꯦꯜꯗꯤꯅꯦ ꯃꯤꯅ ꯌꯦꯡꯕꯗ ꯎꯔꯤꯁꯦ
ꯑꯗꯨ ꯑꯗꯨꯅꯦ ꯍꯥꯏꯗꯤ
ꯍꯦꯜꯦꯜꯗꯤ ꯑꯦꯟ ꯋꯦꯜꯗꯤ ꯀꯦꯟ ꯑꯩꯈꯣꯏꯗꯤ ꯍꯦꯜꯗꯤꯗ ꯑꯣꯏꯔꯒ ꯋꯦꯜꯗꯤꯁꯨ ꯑꯣꯏ ꯖꯕ
ꯍꯖꯤ ꯎ ꯍꯦꯜꯗꯤ ꯑꯃ ꯑꯣꯏꯊꯔꯛꯑꯂꯕꯅꯦ ꯆꯦ
ꯑꯥ ꯋꯦꯜꯗꯤ ꯇꯣꯝꯕꯨ ꯍꯦ ꯅꯨꯡꯉꯥꯏꯇꯧꯅꯦ ꯍꯥꯏꯕ
ꯍꯧꯖꯤꯛ ꯑꯣꯏꯔꯝꯗꯕꯅꯤ ꯍꯧꯖꯤꯛ ꯉꯥꯏꯔꯕꯅꯤ ꯋꯦꯜꯗꯤ ꯑꯣꯏꯗꯕ
ꯍ ꯋꯦꯜꯗꯤꯤ ꯑꯣꯏꯕ ꯉꯥꯏꯕꯗ ꯋꯥꯔ ꯇꯧꯔꯤꯁꯦ
ꯎꯝ ꯑꯩꯈꯣꯏ ꯉꯁꯥꯏꯅꯦ ꯏꯆꯦ ꯁꯥꯕꯅ ꯍꯥꯏꯅꯦ ꯇꯨꯏꯁꯟꯒ ꯇꯧꯕ꯭ꯔꯦ ꯑꯉꯥꯡꯉꯩ ꯑꯉꯥꯡ ꯑꯩ ꯇꯨꯏꯁꯟ ꯇꯧꯔꯏꯌꯦ ꯍꯥꯏꯗꯤ ꯅꯨꯡꯇꯤꯒꯤ ꯆꯠꯊꯣꯛ ꯆꯠꯁꯤꯟ ꯇꯧꯕꯅꯤꯅ ꯅꯣꯏ ꯄꯔꯥ ꯀꯩꯀꯥꯗꯣ ꯀꯃꯥꯏꯅ ꯇꯧꯏꯤ
ꯅꯪ ꯀꯩꯔꯃꯦ
ꯑꯩꯗꯤ ꯇꯧꯗꯦ ꯑꯗꯨꯝ ꯍꯥꯏ
ꯑꯦꯠꯇꯗꯤ ꯇꯧꯋꯦ ꯍꯥꯏꯕ꯭ꯔꯥ
ꯇꯧꯕ ꯃꯌꯥꯝ ꯌꯥꯎꯋꯦ ꯍꯥꯏꯗꯤ ꯃꯣꯏ ꯑꯌꯨꯛ ꯑꯌꯨꯛꯀꯨꯝꯕ ꯇꯧꯕ ꯑꯗꯨꯒꯗꯨꯒ ꯍꯜꯂꯛꯑꯒ ꯅꯨꯡꯗꯥꯡ ꯇꯧꯕꯒꯨꯝꯕ ꯑꯌꯥꯝꯕꯅ ꯇꯧꯋꯦ ꯑꯌꯥꯝꯕꯅ ꯑꯍꯟ ꯉꯥꯛꯇ ꯑꯣꯏꯑꯦꯕ ꯑꯗꯣ ꯃꯣꯏꯗꯨ ꯑꯣꯖꯥ ꯑꯣꯏꯕꯒꯨꯝꯕ ꯈꯔ ꯌꯥꯝ ꯌꯥꯎꯕꯗꯣ ꯑꯗꯨꯁꯨ ꯑꯣꯏꯅ
ꯍꯣꯏ ꯃꯤꯈꯩꯁꯦ ꯄꯩꯁꯥꯗꯣ ꯇꯥꯟꯅꯕ ꯍꯣꯠꯅꯕꯗ ꯌꯥꯝ ꯇꯧꯅꯒꯅꯤ
ꯇꯧꯅ ꯍꯥꯏꯕ
ꯑꯩꯈꯣꯏꯁꯨꯅꯦ ꯃꯤꯅ ꯍꯥꯏꯗꯤ ꯑꯩꯈꯣꯏꯗ ꯇꯧꯗꯦꯗꯅ ꯑꯣꯖꯥꯒꯨꯝꯕ ꯑꯣꯏꯕ ꯑꯉꯥꯡꯒꯨꯝꯕ ꯄꯨꯔꯥ ꯇꯥꯞ ꯇꯥꯛꯇꯗꯅ ꯑꯩꯈꯣꯏꯁꯦ ꯑꯗꯨꯖꯅꯤ ꯃꯤꯅ ꯑꯗꯨꯗꯨꯅꯦ ꯉꯁꯥ ꯌꯥꯝ ꯄꯥꯏꯕ ꯏꯃꯥꯏ ꯄꯥꯅ ꯞ ꯞ ꯊꯥꯗꯔꯒꯅꯦ ꯇꯃꯨ ꯈꯥꯏ ꯀꯩ ꯇꯝꯍꯟꯕ ꯑꯗꯨꯗꯣ ꯃꯥꯜꯂꯤꯅꯦ ꯃꯤꯅ
ꯃꯥꯦ
ꯋꯥꯈꯜꯂꯣꯟꯁꯤꯕꯣꯕ
ꯃꯥꯅ ꯏꯆꯦ ꯍꯧꯖꯤꯛ ꯍꯥꯏꯗꯤ ꯇꯟꯕꯗꯣ ꯃꯣꯏꯗꯤ ꯄꯩꯁꯥ ꯍꯥꯏꯕꯁꯨ ꯇꯟꯕ ꯍꯥꯏꯗꯕꯗꯤ ꯐꯅꯦꯛ ꯌꯧ ꯅꯠꯇ꯭ꯔꯥ
ꯑꯅꯦ
ꯑꯣꯥꯏꯗꯤ ꯌꯥꯝ ꯍꯥꯏꯗꯤ ꯀꯩꯅꯣꯝꯃ ꯌꯥꯝ ꯆꯥꯅꯤꯡꯉꯁꯨ ꯑꯦ ꯄꯩꯁꯥꯇꯅꯤ ꯀ ꯁꯨꯝ ꯈꯟꯖꯤꯜꯗꯣ
ꯎꯝ
ꯗꯥꯏꯔꯞꯁꯦ ꯑꯗꯨꯝ ꯐꯔꯗꯤ ꯅꯨꯡꯉꯥꯏ ꯑꯗꯨꯝ
ꯅꯨꯡꯉꯥꯏꯅꯤꯕꯨ ꯄꯩꯁꯥ ꯈꯛꯇ ꯇꯨꯠ ꯇꯨꯠ ꯊꯥꯗꯔꯛꯑꯗꯤ
ꯊꯔ ꯍꯥꯏꯒꯦꯗ
ꯒꯥꯔꯤꯗꯣ ꯊꯧꯕ ꯍꯩꯔꯗꯤ ꯐꯗꯣꯛꯄ ꯅꯪꯗꯣ
ꯇꯝꯅꯤꯡꯕꯅꯦ ꯑꯩꯅ ꯈꯣꯏꯕꯥꯗꯣ ꯍꯥꯏꯈꯤꯕꯅꯦ ꯁꯟꯗꯦ ꯑꯃ ꯂꯥꯛꯀꯦ ꯕꯕꯥ ꯀꯥꯏꯗ ꯇꯝꯁꯦꯅ
ꯒꯥꯔꯤꯗꯣ ꯊꯧꯕ ꯑ ꯒꯥꯔꯤ ꯊꯧꯕ ꯍꯩꯔꯗꯤꯅꯦ ꯄꯩꯁꯥ ꯃꯌꯥꯝꯁꯨ ꯇꯧꯅꯤ ꯍꯥꯏꯕ ꯍꯥꯏꯗꯤ ꯑ ꯊꯥꯎꯗꯣ ꯅꯣꯡꯃꯗ ꯂꯨꯄꯥ ꯆꯥꯝꯃ ꯐꯥꯅ ꯆꯠꯂꯣꯏꯦ
ꯆꯠꯂꯨꯏꯁꯦ ꯂꯨꯄꯥ ꯆꯥꯝꯃꯒꯤ ꯍꯥꯟꯕꯅ ꯅꯨꯃꯤꯠ ꯅꯤ ꯍꯨꯝꯅꯤꯐꯨ ꯆꯠꯄ ꯌꯥꯏ
ꯑꯥ ꯅꯨꯃꯤꯠ ꯅꯨꯃꯤꯠ ꯅꯤꯅꯤ ꯌꯥꯝꯗ꯭ꯔꯕꯗ ꯅꯨꯃꯤꯠ ꯅꯤꯅꯤ ꯆꯠꯀꯅꯤ ꯂꯨꯄꯥ ꯆꯥꯝꯃꯒꯤ ꯊꯥꯎꯗꯨꯅꯦ
ꯆꯠꯀꯅꯤ ꯍꯥꯏꯕ ꯑꯗꯨꯗꯒꯤ ꯌꯥꯝ ꯌꯥꯝ ꯁꯥꯡꯕꯗꯗꯤ ꯅꯠꯇꯦꯕ ꯇꯝꯅꯤꯡ ꯍꯥꯏꯕ ꯉꯄ ꯈ ꯉꯝꯗꯕ
ꯑꯗꯨꯅꯦ ꯍꯥꯏꯁꯦꯁ ꯍꯥꯏꯗꯤ ꯅꯁꯥꯅ ꯊꯧꯕ ꯑꯗꯣ ꯃꯤꯗꯤꯅꯦ ꯅꯣꯏꯗꯅꯄꯥꯥ ꯇꯥꯔꯁꯨꯅꯦ ꯊꯧ ꯐꯩꯕ ꯃꯤ ꯂꯩꯉꯣ
ꯂꯩꯔꯤꯁꯤ ꯏꯃꯥꯟꯅꯕꯤꯅꯦꯕꯀꯣꯗ ꯍꯥꯏꯕꯗꯣ ꯃꯥꯗꯤ ꯑꯩꯉꯣꯟꯗ ꯍꯦꯗ ꯄꯤꯛꯑꯦꯕ
ꯑꯥ
ꯊꯧꯋꯦ ꯃꯥꯅꯒ ꯃꯤ ꯑꯅꯤꯒ ꯄꯨꯔ ꯊꯧꯋꯦ
ꯑꯗꯨꯅꯦ ꯍꯥꯏꯗꯤ ꯉꯝꯅꯦꯅ ꯈꯜꯂꯒ ꯊꯧꯒꯗꯕꯅꯦ ꯍꯥꯏꯕ
ꯃꯥꯅꯦ ꯑꯩꯈꯣꯏꯅꯅꯦ ꯑꯀꯤꯅꯦꯦ ꯑꯗꯨꯝ ꯇꯧ ꯂꯩꯕꯗꯣ ꯁꯥꯏꯀꯜꯗꯣ ꯐꯖꯅ ꯊꯧꯍꯩꯇꯦ ꯍꯥꯏꯕ ꯏꯆꯦ ꯁꯥꯏꯀꯜ ꯊꯧꯕꯁꯦ ꯅꯤꯛ ꯅꯤꯛ ꯂꯥꯎꯋꯦ
ꯃꯣꯏꯅꯤ ꯅꯪ ꯁꯥꯏꯀꯜꯗꯣ ꯐꯖꯅ ꯕꯦꯂꯦꯟꯁ ꯄꯨꯕ ꯉꯝꯗꯕ ꯑꯃ ꯇꯧꯔꯝꯒꯅꯤꯅꯦ
ꯑꯥ ꯇꯧꯋꯦ ꯑꯗꯨꯅ ꯒꯥꯔꯤ ꯈꯔ ꯆꯥꯎꯕ ꯑꯃꯒ ꯏꯅꯥꯛꯇ ꯂꯥꯟꯗꯣꯏꯕ ꯑꯣꯏꯇꯥꯔꯗꯤ ꯑꯩꯁꯦ ꯈꯥꯝꯅꯤꯡꯕ ꯑꯃ ꯐꯥꯎꯕꯗꯣ ꯑꯣꯏꯔꯦ
ꯅꯣꯏꯅ ꯅꯣꯏꯅ ꯃꯃꯅꯕꯤꯈꯩꯗꯤ ꯀꯩꯀꯩ ꯇꯧꯅꯈ꯭ꯔꯦ
ꯑꯩꯈꯣꯏꯃꯅꯕꯤ
ꯅꯣꯏ ꯏꯃꯥꯟꯅꯕꯤ ꯅꯪꯒ ꯃꯁꯇꯔ ꯇꯧꯃꯤꯟꯅꯕꯗꯅꯦ ꯄꯤ ꯑꯩꯆ ꯗꯤ ꯇꯧꯔꯤꯁꯤ ꯀꯅꯥ ꯀꯅꯥꯅꯣ
ꯑꯩꯅ ꯈꯪꯕꯗ ꯑꯩ ꯈꯤꯇ ꯑꯩꯈꯣꯏ ꯃꯥꯔꯤꯕ ꯅꯤꯔꯨ ꯍꯥꯏꯕꯗꯅꯦ ꯆꯨꯔꯆꯥꯟꯄꯨꯔꯩꯅꯦ ꯍꯥꯏꯕꯗꯣ ꯍꯥꯎꯗꯤ ꯐꯥꯔ ꯑꯗꯨꯒ ꯃꯥꯅ ꯏꯟꯇꯔꯚꯤꯌꯨ ꯅꯨꯃꯤꯠꯇ ꯂꯥꯛꯇꯔꯤꯦ ꯄꯩꯕꯥ ꯅꯨꯃꯤꯠꯇꯣ ꯃꯥꯗꯨ ꯂꯔ ꯦ ꯃꯥ ꯇꯜꯂꯦꯅ ꯑꯗꯣ ꯉꯔꯥꯡ ꯃꯤ ꯑꯃꯅꯁꯨ ꯍꯪꯉꯛꯑꯦ ꯃꯥꯗꯣ ꯑꯣꯗ ꯍꯥꯏꯗꯤ ꯁꯨꯝ ꯃ ꯃꯣꯏꯅ ꯁꯨꯝ ꯅꯨꯡꯁꯤꯕꯗꯣ ꯍꯥꯏꯗꯤ ꯃꯥꯗ ꯁꯨꯝ ꯔꯤꯂꯤꯞꯟꯗ ꯂꯩꯕꯗꯣ
ꯑꯥ
ꯑꯗꯨꯒꯤ ꯅꯤꯔꯨꯗꯤ ꯀꯩꯗꯧꯔꯒꯦ ꯃꯥ ꯀꯩꯀꯩ ꯌꯥꯎꯗꯣꯏꯅꯣ ꯍꯥꯏꯗꯤ ꯃꯥ ꯏꯁꯥꯒꯤ ꯂꯥꯏꯔꯤꯛꯁꯨ ꯍꯩꯖꯩꯑꯦꯕ ꯃꯥ ꯍꯟꯗꯛ ꯑꯩꯈꯣꯏ ꯃꯥꯁꯇꯔꯒꯤ ꯃꯥꯅ ꯃꯏ ꯋꯥꯡ ꯋꯥꯡꯉꯤꯅꯦ
ꯎꯝ ꯅꯪꯗꯤ ꯀꯌꯥ ꯇꯥꯏ
ꯑꯩꯗꯤ ꯈꯪꯗꯦ ꯑꯩ ꯀꯐꯨ ꯐꯔꯦ ꯑꯩꯈꯣꯏꯒꯤ ꯁꯣꯁꯦꯜ ꯂꯝꯗꯕꯨꯗꯤ ꯀꯌꯥ ꯁꯨꯕꯗꯣ ꯂꯩꯕꯅꯤ ꯑꯗꯨꯒ ꯃꯣꯏ ꯐꯤꯖꯤꯀꯦꯜ ꯑꯥꯏ ꯀ ꯑꯣꯏꯗꯗꯤ ꯌꯦꯡꯗꯦ ꯄꯨꯂꯞꯅ ꯀꯌꯥ ꯇ ꯍꯧ
ꯅꯤꯔꯨ ꯅꯤꯔꯨꯒꯤꯅꯅꯥ ꯅꯤꯔꯨꯗꯨ ꯁꯣꯁꯤꯂꯣ ꯀꯥꯏꯩꯅꯣ
ꯇꯁꯦ ꯑꯗ ꯃꯥ ꯋꯥꯝꯕ
ꯗꯤꯄꯥꯔꯠꯃꯦꯟꯒꯤ ꯑꯣꯖꯥ ꯀꯌꯥ ꯂꯩꯒꯦ
ꯈꯣꯏꯗꯤ ꯄ ꯎꯗꯤ ꯄꯅꯤ ꯑꯣꯖꯥꯁꯦ ꯀꯨꯟꯃꯨꯛ ꯁꯨꯔꯒꯗ ꯍꯪꯈꯤ ꯏꯆꯦ ꯀꯨꯟꯃꯨꯛ ꯁꯨꯔꯝꯕ ꯌꯥꯏ ꯃꯁꯤꯡꯕꯨ ꯍꯪꯗꯦ ꯀꯌꯥ ꯑꯩ ꯇꯔꯥꯉꯥ ꯇꯔꯥꯇꯔꯦꯠ ꯍꯣꯏ ꯌꯥꯝꯃꯕꯗ ꯀꯨꯟ ꯀꯨꯟ ꯐꯍꯟꯗꯕꯁꯨ ꯌꯥꯏꯑꯕꯀꯣ
ꯑꯥ ꯑꯗꯨꯒ ꯏꯁꯀꯣꯂꯔ ꯔꯤꯁꯔꯁ ꯏꯁꯀꯣꯂꯔ ꯂꯧꯔꯤꯁꯤꯅꯣ ꯑꯣꯖꯥ ꯀꯌꯥ
ꯑꯣ ꯑꯣꯖꯥ ꯑꯗꯨꯁꯨ ꯐꯖꯅ ꯍꯥꯏꯗ꯭ꯔꯤꯕ ꯑꯩꯈꯣꯏꯒꯤ ꯅꯨꯃꯤꯠꯁꯦ ꯑꯇꯣꯞꯄ ꯗꯤꯄꯥꯔꯠꯃꯦꯟꯒꯤꯅꯤ ꯃꯣꯏꯗꯣ ꯇꯧꯗ꯭ꯔꯤꯀꯥꯟꯗ ꯑꯣꯖꯥ ꯑꯗꯨꯝ ꯈꯟꯅꯗ꯭ꯔꯥ ꯈꯔ ꯑꯩꯈꯣꯏꯒꯤꯅꯦ ꯑꯩꯈꯣꯏꯒꯤꯅ ꯑꯝꯇ ꯍꯥꯏꯗꯕꯤ ꯍꯧꯖꯤꯛ ꯄꯨꯔꯥ ꯑꯩꯈꯣꯏꯁꯦ ꯀꯅꯥꯗ ꯇꯥꯗꯅꯣ ꯈꯪꯗ꯭ꯔꯤꯕ ꯑꯗꯨꯒ ꯀꯣꯔꯁ ꯂꯣꯏ ꯈꯟꯗꯛ ꯑꯣꯖꯥꯉꯩꯅ ꯄꯤꯗꯔꯣ ꯄꯤꯗꯣꯏꯕ ꯅꯠꯇ꯭ꯔꯒ ꯄꯤꯗꯣꯏꯕ ꯅꯠꯇ꯭ꯔꯒꯅ ꯑꯩꯈꯣꯏ ꯈꯜꯂꯝꯗꯣꯏꯔꯥ ꯈꯪꯗ꯭ꯔꯣꯏꯕ ꯑꯗꯨꯗꯤ ꯀꯣꯔꯁ ꯋꯥꯥꯛ ꯂꯣꯏꯔꯒꯅ ꯑꯣꯖꯥꯉꯩ ꯄꯤꯅꯤ ꯑꯗꯨꯃꯥꯏꯅꯅꯤ ꯍꯧꯖꯤꯛ ꯐꯥꯎꯗꯤ ꯍꯥꯏꯔꯤꯕ ꯑꯗꯨꯣ ꯃꯣꯏ ꯀꯃꯥꯏꯅ ꯇꯧꯕꯗꯣꯏꯅꯣ ꯈꯪꯗꯦ ꯍꯥꯏꯗꯤ ꯄꯤꯗꯣꯏꯔꯥ ꯈꯜꯍꯟꯗꯣꯏꯔꯥ ꯑꯗꯨꯒ ꯑꯣꯖꯅ ꯀꯅꯥ ꯀꯅꯥ ꯍꯥꯡꯉꯤꯅꯣ ꯀꯥꯏꯅ ꯑꯩꯈꯣꯏ ꯁꯣꯆꯅꯤꯜꯒꯤꯁꯦ ꯑꯩꯁꯤꯦ ꯃꯤ ꯌꯥꯝ ꯂꯧꯔꯣꯏꯅ ꯍꯥꯏꯕ
ꯑꯥ
ꯃꯥꯗ ꯃꯤꯗꯣ ꯃꯌꯥꯝ ꯂꯥꯛꯁꯜꯂꯕ
ꯑꯥ
ꯑꯗꯨꯒꯤ ꯃꯤ ꯃꯉꯥ ꯂꯧꯔꯤꯅꯦ ꯍꯥꯟꯅ ꯑꯅꯤ ꯍꯦꯛꯇ ꯂꯧꯅꯤ ꯍꯥꯏꯅꯦꯕ ꯑꯗꯨꯒ ꯃꯤ ꯃꯤꯗꯨ ꯃꯌꯥꯝ ꯂꯥꯛꯁꯜꯂꯛꯄꯒꯤ ꯍꯥꯏꯗꯤ ꯂꯥꯛꯏꯕ ꯃꯤꯗꯨꯒ ꯂꯧꯔꯤꯕ ꯃꯤꯗꯨꯒ ꯆꯥꯟꯅꯗꯕꯗꯣ ꯑꯗꯨꯒꯤ ꯃꯥꯔꯦ ꯍꯦꯟꯒꯠꯁꯤꯅꯦ
ꯅꯪ ꯆꯪꯍꯧꯋꯤꯗꯣ ꯐꯔꯦ ꯆꯪꯕꯨ ꯆꯪꯉꯗꯤꯅꯦ ꯠꯂꯗꯣ
ꯍꯣꯏ ꯑꯗꯨꯕꯨꯗꯤ ꯑꯗꯨꯒ ꯑꯃꯨꯛ ꯑꯃꯨꯛ ꯀꯤꯕꯁꯨ ꯌꯥꯎꯋꯦꯕ ꯑꯣꯖꯥꯅꯦꯅꯦꯒ ꯁꯨꯃꯥꯏꯅ ꯍꯥꯏꯖꯤꯜꯂꯛꯄ ꯌꯥꯎꯋꯦꯕ ꯈꯨꯁꯄꯥ ꯁꯨꯝ ꯀꯩꯅꯣ ꯍꯥꯏꯕꯗꯣ ꯅꯣꯏ ꯀꯣꯔꯁ ꯍꯧꯖꯤꯛꯇꯤ ꯑꯩꯈꯣꯏ ꯐꯥꯏꯅꯦꯜ ꯔꯦꯖꯤꯁꯇ꯭ꯔꯦꯁꯟ ꯇꯧꯗ꯭ꯔꯤꯕꯅꯤꯅ ꯑꯗꯨꯝ ꯁꯤꯗꯩ ꯊꯣꯛꯣꯛꯈ꯭ꯔꯁꯨ ꯌꯥꯏꯗꯅ ꯑ ꯑꯗꯨꯒꯨꯝꯕꯗ ꯉꯒ ꯃꯣꯏꯗꯨꯕꯨ ꯑꯣꯏꯇꯥꯔꯦꯗꯤ ꯅꯁꯥꯅ ꯃꯨꯟꯅ ꯈꯜꯂ ꯉꯝꯅꯕ ꯍꯣꯠꯅꯒ ꯊꯟꯅꯤ ꯀꯌꯥ ꯍꯥꯏꯅꯤ ꯈꯔ ꯀꯤꯕ ꯋꯥ ꯉꯥꯡꯕꯗꯣ ꯏꯁꯁꯔꯦ ꯁꯧꯃ ꯃꯇꯝꯗ ꯄꯕ꯭ꯂꯤꯀꯦꯁꯟ ꯃꯌꯥꯝ ꯐꯣꯡꯒꯗꯕꯅꯤ ꯑꯗꯒꯤ ꯄꯦꯜ ꯐꯦꯛꯇꯔ ꯐꯖꯗ꯭ꯔꯗꯤ ꯑꯩꯒꯤ ꯔꯤꯁꯔꯁ ꯁꯥꯏꯀꯤ ꯔꯤꯁꯥꯔꯁ ꯂꯣꯏꯔꯀꯥꯟꯗ ꯄꯤ ꯑꯩꯩꯆ ꯗꯤ ꯑꯩ ꯂꯣꯏꯔꯀꯥꯟꯗ ꯑꯩꯁꯦ ꯗꯣꯛꯇꯔ ꯐꯪꯉꯅꯤ ꯑꯗꯨꯗ ꯃꯥꯒꯤ ꯃꯥꯔꯛꯀꯨꯝꯕ ꯑꯝꯇ ꯂꯩꯕ ꯅꯠꯇꯦꯗꯅ ꯃꯣꯏꯗꯤ ꯑꯩ ꯑꯗꯨꯃꯥꯏꯅ ꯐꯪꯉꯀꯥꯟꯗ ꯍꯥꯏꯗꯤ ꯑꯩꯒꯤ ꯄꯕ꯭ꯂꯤꯀꯦꯁꯟ ꯌꯥꯝꯕ ꯑꯩꯒꯤ ꯏꯝꯄꯦꯛ ꯐꯦꯛꯇꯔ ꯐꯖꯕ ꯃꯌꯥꯝ ꯂꯩꯕꯗꯣ ꯑꯗꯨꯒꯨꯝꯕ ꯇꯧꯒꯗꯕꯅꯤ ꯑꯗꯒꯤ ꯄꯥꯁꯄꯣꯔꯠ ꯁꯥꯔꯣ ꯑꯣꯖꯥꯅ ꯍꯥꯏꯔꯤꯁꯦ ꯑꯗꯨꯒ ꯍꯥꯏꯗꯤ ꯅꯦꯁꯅꯦꯜꯒꯤ ꯑꯣꯏꯔꯁꯨ ꯏꯟꯇꯔꯅꯦꯁꯅꯦꯜꯒꯤ ꯑꯣꯏꯔꯁꯨ ꯁꯦꯃꯤꯅꯥꯔ ꯆꯠꯄꯗꯣ ꯆꯠꯂ ꯀꯥꯟꯗ ꯀꯩꯀꯥ ꯑꯩꯁꯨ ꯄꯦꯄꯔ ꯄꯥꯕ ꯑꯗꯨ ꯑꯣꯏꯒꯦꯔꯥ ꯄ꯭ꯔꯖꯦꯟꯇꯦꯁꯟ ꯄꯤꯕ ꯉꯝꯕ ꯑꯗꯨꯃꯥꯏꯅ ꯑꯗꯨꯒꯨꯝꯕ ꯃꯌꯥꯝ ꯆꯠꯄ ꯃꯤꯁꯤꯅ ꯍꯦꯟꯅ ꯀꯩꯅꯣ ꯑꯣꯏꯕꯗꯣ
ꯎꯝ ꯐꯩꯩꯅ ꯃꯃꯥꯏ ꯍꯥꯏꯕꯤꯔꯤꯗꯣ
ꯑꯗꯨꯃꯥꯏꯅ ꯍꯥꯏꯌꯦꯕꯗꯁꯨ ꯄꯥꯈꯠꯂꯛꯄꯗꯣ ꯑꯁ ꯑꯩꯕꯨ ꯀꯥꯏ ꯆꯠꯇꯣꯏꯅꯣ ꯍꯥꯏꯗꯤ ꯑꯩꯁꯨ ꯏꯊꯟꯇ ꯈꯜꯂꯒ ꯑꯩ ꯂꯩꯔꯤ ꯃꯑꯣꯡꯁꯦ ꯀꯅ ꯈꯟꯖꯤꯜꯂꯛꯄ
ꯀꯩꯝ ꯈꯜꯂꯨꯅꯨ ꯑꯗꯨꯗꯤ ꯍꯣꯏ ꯑꯗꯨꯗꯤꯅꯦ ꯀꯣꯟꯅ ꯑꯃꯨꯛ ꯇꯧꯔꯛꯀꯦ ꯑꯩ ꯁꯤꯗ ꯑꯝꯇ ꯀꯩꯅꯣ ꯆꯠꯂꯨꯈꯤꯒꯦ ꯑꯩ ꯊꯝꯃꯒꯦꯀꯣ
ꯍ ꯍꯣꯏꯁꯨ